ꯇꯥꯔꯦꯀꯣ
ꯇꯥꯏ ꯇꯥꯏ
ꯀꯩꯇꯧꯔꯤ ꯑꯁ ꯍꯧꯖꯤꯛ ꯁꯦ ꯕꯥꯜꯀꯣꯅꯤꯗ ꯍꯥꯢꯇꯥꯔꯦ ꯐꯝꯔꯒ ꯂꯩ
ꯑꯣ
ꯑ꯭ꯁ ꯅꯨꯡꯁꯤꯠꯂꯛꯄꯗ ꯈꯇꯪ ꯃꯥꯏꯟ ꯐ꯭ꯔꯦꯁ ꯑꯣꯏꯅꯕꯒꯣ ꯍꯧꯖꯤꯛ ꯍꯧꯒꯠꯂ ꯂꯒ
ꯑꯝ ꯑꯩꯗꯤ ꯏꯔꯨꯔ ꯁꯤꯔꯥ ꯍꯥꯏꯅ ꯈꯜꯂꯒ ꯂꯩ ꯌꯥꯝ ꯁꯥꯕꯅꯤꯅ ꯈꯥꯡꯕ ꯉꯝꯗꯕ ꯍꯧꯖꯤꯛꯅ
ꯑꯁ ꯅꯣꯏ ꯂꯩꯕꯁꯦ ꯇꯤꯟ ꯇꯤꯟ ꯇꯤꯟꯒꯤ ꯃꯈꯥꯗ ꯂꯩꯕ꯭ꯔꯥ
ꯍꯣꯏ ꯍꯦ ꯅꯠꯇꯦ ꯍꯧꯖꯤꯛꯀꯤ ꯅꯠꯇꯦ
ꯎꯝ ꯇꯤꯟꯒꯤ ꯃꯈꯥꯗ ꯂꯩꯔꯤꯗꯤ ꯀꯩꯅꯣ ꯁꯨꯝ ꯑꯥ ꯅꯨꯡꯁꯥ ꯁꯥꯔꯛꯄꯗ ꯑꯥ ꯇꯤꯟꯒꯤ ꯇꯦꯝꯄꯔꯦꯆ꯭ꯔꯗꯨꯅ ꯃꯈꯥꯗ ꯂꯩꯕꯁꯤꯡꯗꯣ ꯃꯣꯏꯅ ꯌꯥꯝꯅ ꯁꯥꯒꯠꯂꯛꯄꯅꯦꯕ
ꯍ ꯍꯣꯏ
ꯑꯗꯨꯒꯤ ꯑꯩꯁꯨ ꯁꯥꯕ ꯃꯐꯝꯗ ꯂꯩꯕ ꯍꯩꯇꯦꯕ
ꯑꯝ
ꯁꯥꯕ ꯃꯐꯝ ꯂꯩꯔꯗ ꯀꯩ ꯅꯪ ꯃꯑꯣꯡ ꯑꯃ ꯇꯧꯋꯦ ꯑꯩꯁꯦ ꯏꯪ ꯏꯪꯕ ꯃꯐꯝ ꯃꯐꯝꯗ ꯀꯩꯅꯣ ꯆꯠꯂꯒ ꯂꯩꯕꯅꯦ
ꯑꯣ
ꯏꯪꯕꯁꯦ ꯌꯥꯝ ꯗꯔꯀꯥꯔ ꯑꯣꯏꯕꯅꯤ ꯆꯥꯛ ꯆꯥꯕꯁꯨ ꯅꯨꯡꯉꯥꯏ ꯇꯨꯝꯕꯁꯨ ꯅꯨꯡꯉꯥꯏ ꯅꯠꯇ꯭ꯔꯥ ꯁꯥꯔꯗꯤ ꯇꯨꯝꯕꯁꯨ ꯅꯨꯡꯉꯥꯏꯇꯦ ꯆꯥꯛ ꯆꯥꯕꯁꯨ ꯅꯨꯡꯉꯥꯏꯇꯦ
ꯎꯝ ꯑꯗꯣ ꯑꯩꯗꯤ ꯁꯥꯕꯅ ꯍꯦꯟꯅ ꯄꯥꯝꯃꯦ
ꯑꯦ ꯑꯗꯨ ꯑꯣꯏꯔꯗꯤ ꯅꯪꯅ ꯅꯪ ꯌꯥꯔꯣꯏꯍꯦ
ꯏꯪꯕꯗꯣ ꯀꯤꯖꯩꯌꯦ ꯑꯩꯗꯤ
ꯑꯦ ꯏꯪꯕꯅꯅꯦ ꯍꯦꯟꯅ ꯅꯨꯡꯉꯥꯏꯗ꯭ꯔꯣ ꯇꯨꯝꯃꯁꯨ
ꯅꯨꯡꯉꯥꯏꯇꯦ
ꯏꯁ ꯑꯣꯏꯔꯦ ꯍꯦ ꯅꯛꯄꯅꯤ ꯍꯦ
ꯎꯝ
ꯍꯨ ꯍꯨꯃꯥꯡ ꯊꯣꯛꯂ ꯇꯨꯝꯕ ꯅꯨꯡꯉꯥꯏꯕꯔꯣ ꯅꯪꯕꯣ
ꯍꯨꯃꯥꯡꯗꯤ ꯊꯣꯛꯇꯦ ꯏꯪꯒꯟꯕꯅꯤꯅ ꯍꯨꯃꯥꯡ ꯊꯣꯛꯄ ꯃꯇꯝ ꯂꯩꯇꯦ ꯑꯩꯗꯤ
ꯑꯁ ꯏꯒꯟ ꯕꯔꯣꯅꯦ
ꯍꯣꯏ
ꯂꯣꯏꯅꯤ ꯑꯩꯗꯤ ꯌꯥꯝꯅ ꯁꯥꯒꯟꯕ ꯑꯁ ꯈꯪꯗ꯭ꯔꯦꯅꯦ ꯆꯠꯁꯤꯔꯥ ꯆꯠꯂꯨꯔꯣꯏꯔ ꯉꯁꯤꯁꯦ ꯐꯔꯛ ꯁꯔꯛ ꯇꯧꯔ ꯂꯩ
ꯑꯣ ꯐꯤꯔꯣꯜꯁꯨ ꯀꯪꯗꯕꯅꯤꯅ
ꯎꯝ ꯅꯨꯄꯤ ꯑꯃ ꯂꯩꯔꯗꯤ ꯐꯥꯗꯧꯕ
ꯑꯩꯁ ꯀꯩꯒꯤ ꯀꯩ ꯇꯧꯅꯤꯉꯥꯏ
ꯐꯤꯁꯨꯅꯤꯡꯉꯥꯏ
ꯅꯪꯁꯨ ꯅꯈꯨꯠ ꯅꯈꯣꯡ ꯂꯩꯌꯦ ꯑꯗꯨꯗꯤ
ꯑꯁ
ꯅꯨꯄꯤ ꯈꯛꯇ ꯈꯨꯠ ꯄꯥꯟꯕ꯭ꯔꯣ ꯅꯨꯄꯥꯁꯨ ꯄꯥꯜꯂꯤꯁꯤꯗꯤ
ꯅꯠꯇꯦ ꯐꯤ ꯁꯨꯕꯁꯦ ꯑꯩꯅ ꯇꯟꯕꯀꯣ ꯆꯥꯛ ꯊꯣꯡꯕ ꯑꯃ ꯋꯥꯏ ꯁꯤꯠ ꯑꯒꯨꯝꯕꯗꯤ ꯌꯥꯝꯅ ꯄꯥꯝꯃꯦꯕ ꯑꯩꯁꯦ ꯆꯥꯛ ꯊꯣꯡꯕ ꯋꯥꯏ ꯁꯤꯠꯄ ꯑꯗꯨꯕꯨ ꯑꯥ ꯑꯗꯨꯒ ꯀꯩꯅꯣ ꯀꯩꯀꯩ ꯌꯨꯝ ꯁꯦꯡꯕ ꯑꯗꯨꯗꯤ ꯌꯥꯝꯅ ꯍꯩꯌꯦ ꯍꯩ ꯌꯥꯝꯅ ꯄꯥꯝꯃꯦ ꯑꯗꯨꯕꯨ ꯐꯤ ꯁꯨꯕꯁꯦ ꯑꯩꯅ ꯄꯥꯝꯗꯕ ꯀꯣꯟ ꯐꯦꯡꯕꯁꯨ ꯑꯩꯅ ꯌꯥꯝ ꯄꯥꯝꯕꯅꯤ
ꯇꯟꯕ ꯌꯥꯗꯦ ꯅꯨꯄꯤꯒꯤ ꯈꯛꯇ ꯇꯧꯕꯗ ꯇꯧꯕ ꯌꯥꯗꯦ
ꯈꯪꯗꯦ
ꯍꯌꯦꯡꯋꯥꯏ ꯑꯩ ꯑꯩꯒꯤ ꯌꯨꯝ ꯂꯛꯄ ꯅꯨꯄꯤꯁꯤꯡꯗꯣ ꯃꯔꯥꯏꯕꯥꯛ ꯌꯥꯝ ꯐꯥꯒꯗꯕꯅꯤ
ꯍꯦꯍꯦ
ꯍꯥꯏꯗꯤ ꯃꯣꯏꯁꯦ ꯅꯨꯄꯤ ꯊꯕꯛ ꯁꯨꯕꯗ ꯑꯩ ꯌꯦꯡꯕ ꯍꯩꯇꯦꯕ
ꯏꯁ ꯏꯁ ꯏꯁ ꯑꯗꯨ ꯃꯇꯦꯡ ꯄꯥꯡꯅꯤꯡꯕ꯭ꯔꯣ
ꯀꯣꯟ ꯐꯦꯡꯕꯁꯨ ꯅꯨꯄꯤꯅ ꯐꯦꯡꯕꯁꯦ ꯑꯩꯅ ꯌꯦꯡꯕ ꯅꯨꯡꯉꯥꯏꯇꯦꯕ ꯑꯩꯅ ꯑꯗꯨꯝ ꯐꯦꯡꯕꯤꯑꯦꯕ ꯏꯃꯥꯅ ꯐꯦꯡꯕ ꯃꯇꯝꯗ ꯑꯩꯅ ꯐꯦꯡꯉꯦꯕ
ꯑꯦ
ꯑꯍꯥ ꯑꯍꯥ
ꯊꯖꯥ ꯊꯖꯥ ꯁꯦꯔꯥ ꯊꯖꯥ ꯔꯣꯏꯁꯦ ꯁꯦꯔꯥ ꯈꯪꯗꯦꯀꯣ ꯍꯣꯔꯦꯟ ꯀꯣꯟꯅ ꯈꯟꯕꯁꯦ ꯑꯗꯨꯒꯤ ꯋꯥꯔꯤꯗꯨ
ꯅꯪꯅ ꯈꯪꯗ꯭ꯔꯗꯤ ꯑꯩꯈꯣꯏ ꯌꯨꯝꯗ ꯉꯥꯏꯍꯥꯛꯇꯪ ꯂꯥꯛꯔꯒ ꯌꯦꯡꯉꯨꯗꯨꯅ
ꯅꯨꯄꯤ ꯑꯈꯣꯏꯒꯤꯗꯤ ꯌꯥꯝ ꯅꯨꯡꯁꯤꯅ ꯂꯨꯅ ꯇꯧꯒꯗꯕꯅꯦ ꯅꯨꯄꯤꯁꯤꯡꯗꯤ ꯌꯥꯝ ꯋꯥꯕꯅꯦ
ꯍꯣꯏꯅꯦ ꯈꯪꯉꯤꯅꯦ ꯑꯗꯣ ꯅꯨꯄꯤꯁꯤꯡꯅꯁꯨ ꯅꯨꯄꯥꯁꯤꯡꯁꯨ ꯌꯥꯝ ꯋꯥꯕꯅꯤꯗ ꯅꯨꯄꯤꯉꯣꯟꯗ ꯈꯛꯇ ꯅꯠꯇꯦꯗ
ꯑꯦ ꯅꯨꯄꯤꯅ ꯍꯦꯟꯅ ꯋꯥꯕꯅꯦ ꯏꯃꯨꯡꯒꯤ ꯀꯩꯀꯥꯗꯣ ꯂꯣꯏꯁ ꯁꯤꯟꯕꯗꯣ ꯌꯥꯝ ꯋꯥꯕꯅꯤ ꯃꯤꯅꯁꯨ ꯈꯪꯁꯨ ꯈꯪꯗꯕ
ꯅꯨꯄꯥ ꯗꯤ
ꯅꯨꯄꯥꯗꯤ ꯃꯄꯥꯟꯒꯤ ꯊꯕꯛ ꯈꯛꯇꯅꯤꯅ ꯃꯄꯥꯟꯒꯤ ꯊꯕꯛꯇꯤ ꯍꯣꯏ ꯋꯥꯕ ꯊꯕꯛꯁꯨ ꯂꯩꯑꯦ ꯑꯗꯣ ꯌꯥꯝ ꯋꯥꯕꯗꯤ ꯅꯠꯇꯦ
ꯈꯣꯏꯗꯤ
ꯅꯨꯄꯥꯅ ꯃꯄꯥꯟꯗ ꯊꯕꯛ ꯁꯨꯕ ꯆꯠꯄꯖꯦ ꯃꯤꯅ ꯌꯦꯡꯊꯤꯕꯁꯨ ꯌꯥꯎꯋꯦ ꯃꯤꯅ ꯑꯥ ꯋꯥꯉꯥꯡ-ꯁꯉꯥꯡ ꯐꯖ ꯗꯕꯁꯨ ꯉꯥꯡꯁꯨ- ꯉꯥꯡꯉꯦ ꯋꯥꯕꯒꯤ ꯊꯕꯛꯁꯨ ꯌꯥꯝꯃꯦ ꯌꯥꯝ ꯂꯨꯝ ꯂꯨꯝꯕꯁꯨ ꯊꯥꯡ
ꯅꯨꯄꯤꯗꯤ ꯌꯨꯝꯗ ꯂꯩꯔꯦ ꯆꯥꯛ-ꯏꯟꯁꯥꯡ ꯊꯣꯡꯕꯤꯔꯣ ꯑꯗꯣꯑꯣ ꯑꯥ ꯌꯨꯝ ꯐꯖꯅ ꯁꯦꯡꯕꯤꯔꯣ ꯑꯗꯨꯒ ꯋꯥꯏ ꯐꯖꯅ ꯇꯩꯔꯒ ꯀꯦꯔꯒ ꯂꯩꯔꯦ
ꯑꯗꯨꯒꯨꯝꯕꯗꯨꯅꯦ ꯋꯥꯏ ꯍꯥꯏꯔꯤꯁꯦ
ꯀꯗꯥꯏꯗꯩ ꯑꯣꯏ ꯑꯗꯣ ꯑꯩꯅ ꯇꯧꯔꯒꯦ ꯑꯗꯨꯗꯤ ꯅꯪ ꯃꯄꯥꯟꯒꯤ ꯊꯕꯛ ꯑꯗꯨꯝ ꯇꯧꯔꯣꯀꯣ ꯌꯥꯕ꯭ꯔꯣꯅꯦ
ꯊꯕꯛ ꯃꯆꯥ ꯃꯆꯥꯗꯨꯅ ꯍꯦꯟꯅ ꯋꯥꯕꯁꯦ ꯃꯤꯅꯁꯨ ꯎꯗꯕ
ꯑꯩꯒꯤꯗꯤ ꯎꯄꯥꯏ ꯂꯩꯇꯕꯒꯤ ꯑꯥꯁ ꯌꯥꯗ꯭ꯔꯦ ꯍꯧꯍꯥ ꯆꯤꯡꯗ ꯆꯠꯂꯒ ꯂꯧꯁꯨꯕꯅ ꯍꯦꯟꯅ ꯐꯥꯒꯗꯧ ꯃꯥꯜꯂꯦ
ꯑꯩꯁ ꯑꯩꯁ
ꯂꯧ ꯁꯨꯕ ꯍꯥꯏꯁꯦ ꯑꯥꯑꯥ ꯌꯥꯝꯅ ꯆꯥꯎꯅ ꯊꯝꯂꯒꯀꯣ
ꯎꯪ
ꯍꯥꯏꯗꯤ ꯀꯩꯅꯣ ꯁꯤ ꯑꯥ ꯑꯥ ꯂꯧꯐꯣꯏ ꯂꯐꯣꯏꯒꯤ ꯂꯧꯐꯣꯏꯒꯤ ꯐꯥꯝ ꯑꯃ ꯌꯥꯝꯅ ꯆꯧꯔꯒ ꯆꯥꯎꯅ ꯇꯧꯔꯒ ꯁꯦꯝꯔꯒ ꯑꯗꯨꯒꯥ ꯃꯤ ꯃꯤꯅꯦꯛ ꯄꯤꯔꯒ ꯊꯕꯛ ꯁꯨꯕꯗꯣ
ꯑꯪ
ꯑꯗꯨ ꯍꯦꯟꯅ ꯐꯥꯒꯗꯧ ꯃꯥꯜꯂꯦ ꯂꯐꯣꯢ ꯂꯥꯛꯄ ꯃꯇꯝꯗ ꯒꯥꯔꯤꯗ ꯄꯨꯔꯒꯥ ꯑꯥ ꯀꯩꯅꯣ ꯃꯥꯔꯀꯦꯠꯗ ꯒꯨꯝ ꯊꯥꯗꯕ ꯍꯣꯜꯁꯦꯜꯗ ꯑꯗꯨꯝ ꯇꯧ ꯑꯗꯨ ꯍꯦꯟꯅ ꯊꯥꯎꯗꯧ ꯃꯥꯜꯂꯦ ꯑꯩ ꯋꯥꯈꯟꯗ꯫
ꯑꯗꯨꯒꯨꯝꯕ ꯕꯤꯖꯤꯅꯦꯁꯁꯨ ꯇꯣꯡꯉꯗꯤ ꯐꯖꯅ ꯇꯣꯡꯉꯦ ꯃꯥꯡꯉꯗꯤ ꯐꯖꯅ ꯃꯥꯡꯉꯦ ꯍꯥꯏꯌꯦ ꯃꯤꯁꯤꯡꯅ꯫
ꯕꯤꯖꯤꯅꯦꯁꯗꯤ ꯑꯗꯨꯅꯤꯅꯦ ꯀꯩꯅꯣ꯫
ꯑꯗꯨ ꯇꯟꯗ꯭ꯔꯣ?
ꯍꯧꯖꯤꯛ ꯍꯧꯖꯤꯛꯁꯦ ꯌꯥꯝꯅ ꯏꯅꯥ ꯈꯨꯟꯕ ꯃꯤꯁꯤꯡꯁꯦ ꯕꯤꯖꯤꯅꯦꯁ ꯇꯧꯕ ꯉꯥꯛꯇꯅꯤ ꯀꯩꯅꯣ꯫
ꯎꯝ ꯕꯤꯖꯤꯅꯦꯁ ꯇꯧꯕꯁꯦ ꯂꯣꯏ ꯂꯥꯏꯔꯤꯛ ꯍꯩꯔꯗꯤ ꯐꯩꯌꯦ ꯑꯗꯨ ꯂꯥꯏꯔꯤꯛ ꯍꯩꯇ꯭ꯔꯗꯤ
ꯂꯥꯏꯔꯤꯛ ꯍꯩꯕ ꯍꯩꯇꯕ ꯀꯔꯤ ꯗꯔꯀꯥꯔ ꯇꯥꯗꯦ ꯋꯥꯈꯜ ꯂꯧꯁꯤꯡ ꯂꯩꯕ
ꯋꯥꯟ ꯇꯨ ꯊ꯭ꯔꯤ ꯍꯥꯏꯕ ꯍꯩꯗ꯭ꯔꯁꯣ ꯑꯃ ꯑꯅꯤ ꯑꯍꯨꯝ ꯍꯥꯏꯕ ꯍꯩꯔꯗꯤ ꯌꯥꯔꯦ ꯀ꯭ꯂꯥꯁꯃꯦꯗꯥꯁ ꯈꯪꯔꯗꯤ ꯌꯥꯔꯦ꯫ ꯍꯥꯏꯑꯦ ꯃꯤꯁꯤꯡꯁꯦ
ꯊꯦꯡꯃꯜꯂꯦ꯫ ꯂꯔꯤꯛ ꯂꯥꯏꯔꯤꯛ ꯍꯩꯇꯕ ꯃꯤꯁꯤꯡꯅ ꯏꯃꯥꯥꯁꯦ ꯂꯥꯏꯔꯤꯛ ꯀꯔꯤꯁꯨ ꯍꯩꯇꯕ ꯀ꯭ꯂꯥꯁ ꯑꯃꯈꯛꯇꯁꯨ ꯇꯝꯗꯦꯕ ꯑꯗꯨꯕꯨ ꯑꯩꯈꯣꯏꯉꯣꯟꯗꯒꯤ ꯍꯩꯌꯦꯕ꯫
ꯑꯥ ꯊꯥꯏꯅꯒꯤ ꯃꯤꯁꯤꯡꯅꯦ ꯁꯨꯃꯥꯏꯅ ꯇꯧꯕꯅꯦ꯫
ꯑꯥ ꯃꯥꯅ ꯍꯥꯏꯔꯅꯤ꯫ ꯑꯩꯠꯇꯤꯟ ꯏꯟꯊꯨ ꯑꯩꯠꯇꯤꯟ ꯄ꯭ꯂꯥꯁ ꯑꯩꯠꯇꯤꯟ ꯄꯨꯜꯂꯒ ꯀꯔꯤ ꯍꯥꯏꯔꯅꯤ ꯑꯩꯈꯣꯏ ꯈꯪꯗꯦ ꯃꯥ ꯈꯪꯉꯦꯕ ꯌꯥꯝꯅꯁꯨ ꯑꯗꯨꯅꯦ ꯑꯗꯨꯅꯦ ꯑꯗꯨꯝ ꯉꯥꯡꯉꯦꯕ꯫ ꯃꯥꯅ ꯍꯥꯏꯔꯤꯁꯤ ꯃꯥꯅ ꯑꯃꯨꯛ ꯨꯈꯨꯠ ꯑꯃ ꯑꯅꯤ ꯑꯍꯨꯝ ꯃꯔꯤ ꯃꯉꯥ ꯍꯥꯏꯔꯣꯏꯕ ꯑꯁꯤꯅꯦ ꯁꯤꯅꯦ ꯁꯤꯅꯦ ꯈꯨꯗꯛꯇ ꯑꯗꯨꯝ ꯍꯥꯏꯊꯣꯛꯄꯅꯦꯕ
ꯑꯥ ꯃꯣꯏꯗꯤ ꯁꯦꯝꯐꯥ ꯄꯨꯨꯕ ꯃꯥꯂꯦ꯫
ꯁꯦꯟꯐꯥ ꯍꯥꯏꯕ ꯇꯥꯔꯦ ꯍꯣꯢ꯫ ꯑꯩꯅ ꯀꯥꯜꯀꯨꯂꯦꯇꯔ ꯁꯤꯖꯤꯟꯅꯔꯒ ꯄꯥꯏꯕ ꯑꯩꯉꯣꯟꯗ ꯍꯥꯏꯕ ꯏꯁ ꯂꯣꯏꯔꯦ ꯍꯦ ꯍꯨꯖꯤꯛꯀꯥꯟ ꯍꯧꯖꯤꯛꯀꯥꯟꯁꯤꯡꯁꯦ ꯚꯤ ꯂꯣꯏꯔꯒ ꯀꯥꯜꯀꯨꯂꯦꯇꯔ ꯑꯣꯏꯅ ꯇꯧꯔꯣ ꯑꯗꯨ ꯑꯣꯏꯅ ꯍꯥꯏꯌꯦꯕ ꯑꯩꯉꯣꯟꯗ꯫
ꯍ
ꯑꯅ ꯑꯗꯨ ꯑꯗꯨꯅ ꯑꯩꯅ ꯁꯥꯎꯕ꯫
ꯀꯔꯤꯒꯤ ꯁꯥꯥꯎꯗ ꯍꯥꯥ
ꯑꯩꯅ ꯏꯃꯥꯅ ꯑꯗꯨ ꯉꯥꯡꯕꯀꯣ ꯑꯩꯅ ꯑꯁ ꯀꯔꯤꯅꯣ ꯅꯪ ꯁꯨ ꯀꯟꯐ꯭ꯌꯨꯁ ꯈꯤꯇꯪ ꯆꯠꯄꯒꯤ ꯀꯥꯜꯀꯨꯂꯦꯇꯔ ꯄꯥꯣꯔꯅꯤ ꯍꯥꯢꯅ ꯍꯥꯏꯕ꯫
ꯑꯗꯨꯗ ꯅꯪꯅ ꯁꯥꯎꯅꯤꯡꯉꯥꯏ ꯂꯩꯇꯦ꯫
ꯁꯥꯎ ꯁꯥꯎꯕꯗꯤ ꯁꯥꯎꯕꯤꯗꯦꯗ ꯃꯤ ꯃꯃꯥꯡꯗ ꯑꯗꯨꯝ ꯍꯥꯏ ꯅꯣ ꯍꯥꯏꯕꯅꯤ ꯏꯀꯥꯏꯌꯦꯕ ꯃꯤ ꯃꯃꯥꯡꯅ꯫ ꯅꯠꯇꯦ ꯑꯁꯦꯡꯕꯅꯤ ꯃꯤ ꯌꯥꯝ ꯂꯩꯔꯤꯌꯦꯕ꯫ ꯑꯩ ꯄꯪꯕꯗꯤ ꯅꯠꯇꯦ ꯍꯦ꯫
ꯑꯩ ꯍꯩꯕꯨꯗꯤ ꯍꯩꯅꯤꯡꯕ ꯅꯣꯡꯅꯤꯡꯉꯦ ꯅꯪꯁꯦ
ꯀꯟꯐ꯭ꯌꯨꯁ ꯈꯤꯇꯪ ꯆꯠꯄꯒꯤꯅꯤꯗ ꯃꯤ ꯃꯃꯥꯡꯗ ꯍꯥꯏꯕꯁꯦ ꯏꯕ ꯑꯩꯈꯣꯏ ꯏꯃꯥꯁꯤꯁꯦ ꯈꯪꯗꯦ ꯀꯔꯤ ꯈꯜꯂꯖꯥꯔꯥ ꯃꯤ ꯃꯃꯥꯡꯗ ꯑꯁꯤ ꯍꯥꯏꯔ ꯗꯤ ꯑꯩꯒꯤ ꯏꯆꯥ ꯅꯨꯨꯄꯥ ꯏꯀꯥꯏꯒꯅꯤ ꯍꯥꯏꯕ ꯈꯪꯗꯦꯕ
ꯎꯝ
ꯗꯥꯢꯔꯦꯛ ꯗꯥꯢꯔꯦꯛ ꯗꯥꯢꯔꯦꯛ ꯉꯥꯡ ꯊꯣꯛꯄ ꯑꯗꯨꯒꯤ ꯏꯀꯥꯥꯌꯦꯕ ꯑꯩꯗꯤ
ꯑꯗꯨꯒꯤ ꯃꯅꯨꯡ ꯍꯥꯏꯅꯤꯡꯂꯨꯁꯨ ꯃꯅꯨꯡꯗ ꯇꯞꯅ ꯑꯗꯨꯝ ꯉꯥꯡꯉꯣ ꯍꯥꯏꯕ ꯋꯥꯅꯤꯗ
ꯎꯝ ꯎꯝ
ꯍꯥꯏꯔꯗꯤ ꯑꯩꯁꯨ ꯏꯀꯥꯏꯗꯅ
ꯃꯤꯅ ꯅꯣꯛ ꯅꯣꯛ ꯅꯣꯡꯅꯈꯤꯅꯤꯕ
ꯍꯣꯏ
ꯃꯤꯅ ꯅꯣꯛꯅꯕꯗ ꯑꯩꯈꯣꯏꯅ ꯅꯨꯡꯉꯥꯏꯗꯕ ꯍꯥꯏ
ꯃꯥꯅ ꯃꯥꯟ ꯃꯥ ꯃꯆꯥꯗꯣ ꯕꯤ ꯑꯦ ꯂꯣꯏꯕꯒ ꯇꯧꯕ ꯃꯥꯜꯂꯦꯗ ꯑꯁꯤ ꯀꯥꯜꯀꯨꯂꯦꯇꯔ ꯁꯤꯖꯤꯟꯅ ꯃꯤꯗꯤ ꯑꯗꯨꯝ ꯋꯥꯈꯟ ꯈꯟꯒꯅꯤꯕ ꯋꯥꯈꯟ ꯊꯤꯕ ꯅꯠꯇꯦꯀꯣ ꯈꯟꯒꯅꯦꯕ ꯅꯪꯁꯨ ꯋꯥ ꯉꯥꯡꯉꯣꯗꯅ ꯑꯗꯨꯝ ꯅꯣ ꯗꯨꯝ ꯅꯣꯛꯔ ꯂꯩꯕꯁꯦ ꯅꯨꯡꯉꯥꯏꯇꯦꯍꯦ
ꯈꯔ ꯌꯥꯝ ꯅꯣꯛꯅꯤꯡꯕ ꯈꯟ ꯈꯜꯂꯒ ꯅꯣꯛ
ꯎꯝ
ꯅꯪꯒꯤꯗꯨꯅ ꯍꯦꯟꯅ ꯇꯥꯕ ꯅꯨꯡꯉꯥꯏ
ꯑꯁ ꯅꯪ ꯅꯣꯛꯄꯗꯣ ꯑꯗꯨꯝ ꯇꯥꯕ ꯅꯨꯡꯉꯥꯏꯔꯦ ꯑꯗꯨꯗꯤ
ꯑꯗꯣ ꯅꯪꯒꯤ ꯁꯤꯕ꯭ꯂꯤꯡ ꯀꯌꯥꯝ ꯂꯩꯔꯤꯒꯦ ꯀꯌꯥꯝ ꯂꯩꯒꯦ ꯅꯪ ꯅꯪꯒꯤ ꯕ꯭ꯔꯗ꯭ꯔ ꯁꯤꯁꯇ꯭ꯔ ꯅꯪꯒꯤ ꯌꯨꯝ ꯃꯤꯁꯤꯡ ꯀꯅꯥꯅꯣ ꯀꯅꯥ ꯀꯅꯥ ꯂꯩ ꯀꯌꯥ ꯑꯣ
ꯃꯤ ꯌꯥꯝꯃꯦ
ꯅꯨꯄꯤ ꯀꯌꯥꯝꯅꯣ ꯅꯨꯄꯥ ꯀꯌꯥꯅꯣ
ꯌꯥꯝꯃꯦ ꯍꯥꯏꯔꯒ ꯍꯥꯏꯅꯤꯡꯗꯦ
ꯑ ꯀꯦꯝ ꯀꯥꯏꯗꯦꯍꯦ ꯅꯪꯁꯨ ꯏꯁ ꯀꯗꯥꯏꯗꯒꯤ
ꯃꯤꯁꯤꯡ ꯃꯤꯁꯤꯡꯅ ꯅꯣꯛꯅꯔꯅꯤ
ꯀꯔꯤꯁꯨ ꯀꯥꯏꯗꯦꯕ ꯑꯩꯈꯣꯏꯁꯨꯨꯝ ꯃꯤ ꯌꯥꯝꯃꯦ
ꯑꯩꯈꯣꯏ ꯑꯩꯈꯣꯏ ꯑ ꯑꯩꯈꯣꯏ ꯑ ꯑꯩꯈꯣꯏ ꯄꯨꯨꯅ ꯄꯣꯛꯄꯁꯦ
ꯎꯝ
ꯅꯨꯄꯤ ꯑꯅꯤꯅꯦꯕ
ꯎꯝ
ꯅꯨꯄꯥ ꯇꯔꯥ ꯇꯔꯥ ꯇꯔꯥ ꯇꯔꯥ ꯑꯅꯤ
ꯇꯨꯅꯦ
ꯑꯁꯦꯡ ꯑꯁꯦꯡꯕꯅꯦ ꯑꯗꯨꯒ ꯑꯗꯨꯒ ꯃꯥ ꯑꯗꯨ ꯑꯣꯏꯔꯁꯨ ꯅꯨꯄꯤ ꯑꯃꯈꯛꯇꯒꯤꯅꯤꯀꯣ
ꯇꯔꯥꯅꯤꯊꯣꯏ ꯄꯣꯛꯄ꯭ꯔꯣ ꯅꯨꯨꯄꯥ
ꯑꯗꯨꯁꯨ ꯅꯨꯄꯤ ꯑꯃꯈꯛꯇꯒꯤꯅꯦꯃ ꯃꯥ ꯑꯩꯈꯣꯏ ꯄꯨꯄꯨꯅ ꯅꯨꯄꯤ ꯑꯅꯤ ꯊꯤꯕ ꯅꯨꯄꯥ ꯅꯨ ꯅꯨꯄꯤ ꯑꯃꯒꯤ ꯅꯨꯄꯥꯅ ꯇꯔꯥ ꯑꯅꯤ ꯀꯣ ꯅꯨꯄꯤ ꯇꯔꯥ ꯅꯨꯄꯤ ꯑꯃ ꯅꯨꯄꯤ ꯑꯅꯤ ꯑꯣ ꯇꯔꯥꯅꯤꯊꯣꯏ ꯍꯧꯒꯠꯂꯣꯍꯩ ꯅꯨꯡꯉꯥꯏꯈꯤꯗꯔꯦꯗ
ꯍꯣꯏ ꯆꯨꯝꯃꯦ ꯇꯔꯥ ꯑꯅꯤꯗ ꯆꯨꯝꯃꯦ ꯎꯝ ꯍꯝ
ꯅꯨꯄꯤ ꯑꯃꯒꯤꯗꯣ ꯅꯨꯄꯤ ꯃꯉꯥ ꯑꯗꯨꯕꯨ ꯅꯨꯄꯥ ꯑꯍꯨꯝ ꯇꯧꯋꯦꯕ
ꯌꯥꯝꯃꯦꯍꯦ ꯑꯗꯨꯗꯤ